ꯇꯕ꯭ꯔꯣ
ꯇꯥꯏꯌꯦ ꯅꯪꯁꯨ ꯇꯥꯕ꯭ꯔꯣ
ꯇꯥꯔꯦ ꯑꯩ ꯅꯪꯉꯣꯟꯗ ꯋꯥꯔꯤ ꯑꯝꯇ ꯍꯪꯒꯦꯅ ꯀꯣꯜ ꯇꯧꯔꯛꯏꯅꯦ
ꯌꯥꯏꯌꯦ ꯌꯦ ꯀꯩ ꯃꯇꯥꯡꯒꯤꯅꯣ ꯇꯥꯟꯅꯁꯦ ꯅꯪꯒ ꯋꯥꯔꯤꯁꯨ ꯁꯅ ꯁꯥꯟꯅꯅꯤꯡꯉꯒ ꯂꯩꯔꯝꯕꯅꯦ ꯑꯩꯁꯨ ꯌꯥꯝ ꯐꯔꯦ ꯅꯪꯅ ꯀꯩꯅꯣ ꯇꯧꯔꯛꯄ ꯐꯣꯟ ꯇꯧꯔꯛꯄ ꯀꯔꯤ ꯇꯥꯅꯁꯤ ꯍꯥꯏꯅꯣ ꯍꯥꯏꯔꯛꯑꯣ
ꯑꯩꯈꯣꯏ ꯀꯥꯡꯒꯨ ꯄꯨꯟꯗ ꯀꯨꯏꯔꯦ ꯅ ꯆꯥꯛ ꯑꯃ ꯆꯥꯁꯦꯅ ꯅꯍꯥꯟꯃꯨꯛ ꯍꯥꯏꯅꯕꯗꯣ ꯑꯗꯣ ꯍꯌꯦꯡ ꯆꯥꯅꯔꯁꯤꯔꯥ ꯀꯃꯥꯏ ꯇꯧꯁꯤꯒꯦ ꯅꯣꯏ ꯊꯕꯛ ꯆꯤꯟꯕ ꯈꯣꯠꯄ ꯂꯩꯕ꯭ꯔꯥꯅ ꯍꯪꯒꯦꯅ ꯇꯧꯔꯛꯏꯅꯦ
ꯊꯕꯛꯄꯨꯗꯤ ꯂꯩꯇꯦ ꯑꯩꯕꯨꯗꯤ ꯑꯗꯨ ꯃꯣꯏ ꯑꯇꯩ ꯃꯈꯩꯗꯨꯗꯤ ꯀꯔꯤ ꯍꯥꯏꯔꯛꯀꯗꯕꯅꯣ ꯈꯪꯗꯦ ꯑꯗꯨ ꯑꯗꯨꯝ ꯃꯊꯪ ꯃꯊꯪ ꯄꯥꯎ ꯐꯥꯎꯅꯔꯒ ꯑꯗꯨꯝ ꯌꯦꯡꯉꯁꯤ ꯀꯩꯁꯨ ꯀꯥꯏꯗꯦ ꯑꯩꯒꯤꯕꯨꯗꯤ ꯍꯌꯦꯡ ꯑꯗꯨꯝ ꯆꯥꯟꯅꯔꯁꯤ ꯑꯩꯁꯨ ꯀꯩꯅꯣ ꯇꯧꯋꯦ ꯑꯗꯨꯒꯤ ꯑꯈꯣꯏ ꯃꯌꯥꯝ ꯄꯨꯟꯒꯗꯕꯗꯣ ꯄꯨꯜꯂꯁꯦꯅ ꯑꯗꯨꯃꯥꯏꯅ ꯍꯥꯏꯔꯒ ꯇꯧꯔꯤꯅꯦ ꯍꯧꯖꯤꯛꯇꯤ ꯅꯣꯡꯆꯤꯡꯒꯤ ꯃꯇꯝꯅꯤꯅ ꯑꯃꯨꯛ ꯅꯣꯡ ꯑꯃꯨꯛ ꯇꯁꯤꯜꯂꯛꯑꯁꯨ ꯇꯝꯕ ꯉꯝꯕ ꯅꯠꯇꯦ ꯑꯗꯒꯤ ꯍꯧꯖꯤꯛꯀꯥꯟꯗꯤ ꯃꯁꯥ ꯃꯁꯥꯒꯤ ꯊꯕꯛ ꯈꯔ ꯆꯤꯟꯅꯕ ꯃꯇꯝꯁꯨ ꯑꯣꯏ ꯑꯗꯨꯅ ꯍꯌꯦꯡꯁꯦ ꯁꯨꯠ ꯁꯨꯇꯤ ꯂꯩꯔꯤꯉꯩꯗ ꯑꯗꯨꯃꯥꯏꯅ ꯇꯧꯔꯁꯦꯅ ꯄꯨꯜꯂꯁꯦꯅ ꯑꯗꯨꯃꯥꯏꯅ ꯍꯥꯏꯔꯤꯅꯦ ꯑꯩꯒꯤꯕꯨꯗꯤ ꯌꯥꯏꯌꯦ ꯑꯗꯨ ꯃꯣꯏ ꯑꯇꯩꯈꯩꯗꯣ ꯍꯪꯅꯔꯒ ꯑꯗꯨꯃꯥꯏꯅ ꯀꯩꯅꯣ ꯇꯧꯁꯦ ꯑꯗꯨ ꯍꯌꯦꯡꯗꯤ ꯑꯌꯥꯝꯕꯅ ꯁꯨꯇꯤ ꯑꯣꯏꯅꯕꯅꯤꯅ ꯂꯣꯏꯅꯗꯤ ꯁꯪꯅꯔꯝꯒꯗꯕ ꯃꯥꯜꯂꯤꯗ ꯍꯥꯏꯗꯤ ꯍꯥꯟꯅꯗꯒꯤꯁꯨ ꯑꯗꯨꯝ ꯁꯨꯇꯤ ꯂꯩꯕ ꯑꯃꯗ ꯄꯨꯟꯁꯦꯅ ꯑꯗꯨꯃꯥꯏꯅ ꯍꯥꯏꯅꯈꯤꯕꯅꯤꯅ ꯑꯗꯨꯝ ꯃꯣꯏꯁꯨ ꯑꯗꯨꯃꯥꯏꯅ ꯌꯥꯔꯛꯀꯅꯤꯗꯤ ꯈꯜꯂꯤꯗ ꯍꯣꯏ ꯑꯗꯨ ꯄꯥꯎ ꯐꯥꯎꯅꯔꯒ ꯌꯦꯡꯉꯁꯤ ꯄꯥꯎ ꯐꯥꯎꯅꯗ꯭ꯔꯥꯒꯕꯨꯗꯤ ꯏꯕꯥꯅꯤ ꯈꯛ ꯇ ꯄꯨꯟꯒꯗꯕ ꯅꯠꯇꯕꯅꯤꯅ ꯏꯕꯥꯅꯤꯈꯛ ꯂꯦꯞꯄ ꯌꯥꯗꯕꯗꯤ ꯑꯣꯏꯗꯕꯅꯤꯅ ꯑꯗꯣ ꯑꯗꯨꯃꯥꯏꯅ ꯇꯧꯔꯁꯦ ꯑꯗꯣ ꯑꯩꯒꯤꯕꯨꯗꯤ ꯌꯥꯏꯌꯦ ꯑꯗꯨ ꯀꯔꯤ ꯀꯃꯥꯏꯅ ꯇꯧꯁꯤꯒꯦ ꯃꯈꯥꯗꯤ
ꯍꯣꯏ ꯅꯪꯁꯨ ꯑꯗꯣꯝꯗ ꯍꯪꯉꯛꯑꯣ ꯍꯧꯕ ꯌꯥꯕ ꯃꯤ ꯃꯈꯩꯗꯣ ꯑꯩꯈꯣꯏ ꯅꯍꯥꯟ ꯍꯥꯏꯅꯈꯤꯕ ꯀꯥꯡꯕꯨꯗꯣ ꯍꯥꯏꯗꯤ ꯆꯥꯒꯦꯅ ꯆꯥꯔꯗꯤ ꯃꯌꯥꯝ ꯄꯨꯂꯞ ꯄꯨꯂꯞ ꯆꯥꯕꯅ ꯅꯨꯡꯉꯥꯏꯗꯅ ꯑꯗꯨꯅ ꯑꯩꯁꯨ ꯁꯣꯝꯗ ꯍꯪꯉꯛꯑꯒꯦ ꯏꯟꯖꯥꯡ ꯅꯥꯄꯤꯗꯨ ꯑꯣꯏꯔꯣ ꯃꯤ ꯃꯁꯤꯡꯒꯤꯗꯨ ꯄꯥꯔꯒ ꯄꯩꯁꯥ ꯅꯨꯡꯁꯥ ꯑꯗꯨꯝꯕ ꯃꯌꯥꯝꯗꯨ ꯇꯧꯗꯧꯔꯤꯕꯅꯤꯅ ꯑꯗꯒꯤ ꯑꯩꯁꯨ ꯍꯥꯏꯗꯤ ꯃꯐꯝꯗꯣ ꯍꯥꯏꯗꯤ ꯃꯣꯠꯄ꯭ꯔꯥ ꯈꯣꯠꯄ꯭ꯔꯥꯅ ꯍꯥꯟꯅ ꯌꯦꯡꯊꯣꯛꯇꯣꯏꯅꯦ ꯆꯥꯁꯦꯅ ꯍꯥꯏ ꯇꯔꯗꯤ ꯑꯌꯨꯛ ꯉꯟꯇꯥꯅ ꯆꯠꯂꯒ ꯁꯦꯡꯗꯣꯛꯄ꯭ꯔꯥ ꯑꯗꯨꯃꯥꯏꯅ ꯇꯧꯔꯒ ꯑꯣꯀ‌ꯦꯏ ꯑꯗꯨꯒ ꯃꯤꯗꯣ ꯑꯩꯈꯣꯏ ꯃꯤ ꯃꯁꯤꯡꯒꯤꯗꯨꯒꯤ ꯃꯇꯨꯡꯏꯟꯅ ꯄꯣꯠ ꯆꯩꯩꯗꯣ ꯂꯥꯡꯅꯕ ꯅꯪꯁꯨ ꯑꯝꯇ ꯌꯦꯡꯉꯛꯑꯣ
ꯍꯣꯏ ꯍꯣꯏ ꯑꯗꯨꯗꯤꯅꯦ ꯑꯩꯁꯨꯅꯦ ꯀꯩꯅꯣ ꯇꯧꯕ ꯑꯩꯅ ꯄꯥꯎ ꯐꯥꯎꯅꯕ ꯌꯥꯕ ꯃꯈꯩꯗꯣ ꯑꯗꯨꯃꯥꯏꯅ ꯐꯥꯎꯅꯔꯛꯑꯒꯦ ꯑꯩꯒꯤ ꯈꯪꯅꯕ ꯃꯈꯩꯗꯣ ꯑꯗꯨꯒ ꯅꯪꯅꯁꯨ ꯅꯪꯅ ꯉꯝꯕ ꯃꯈꯩꯗꯣ ꯑꯗꯨꯃꯥꯏꯅ ꯐꯥꯎꯅꯔꯛꯑꯣ ꯑꯩꯈꯣꯏ ꯃꯤ ꯇꯔꯥꯃꯨꯛꯇꯤ ꯑꯗꯨꯝ ꯁꯨ ꯨꯔ ꯁꯨꯗꯤ ꯁꯨꯔꯒ ꯑꯗꯨꯝ ꯇꯔꯥꯗꯩꯗꯤ ꯇꯥꯔꯔꯔꯣꯏ ꯍꯦꯜꯂꯁꯨ ꯑꯃ ꯑꯅꯤ ꯈꯔ ꯍꯦꯜꯂꯒ ꯑꯗꯨꯃꯥꯏꯅ ꯍꯥꯏꯗꯤ ꯑꯗꯨꯗꯣ ꯑꯩꯈꯣꯏ ꯄꯨꯟꯁꯦꯅ ꯅꯥꯍꯟ ꯍꯥꯏꯅꯈꯤꯕ ꯃꯈꯩꯗꯣ ꯑꯗꯨꯝ ꯑꯌꯥꯝꯕꯅꯗꯤ ꯂꯣꯏꯅꯗꯤ ꯁꯨꯒꯅꯦꯅ ꯑꯗꯨꯃꯥꯏꯅꯗꯤ ꯊꯥꯖꯩ ꯑꯗꯨ ꯄꯨꯟꯕꯒꯤ ꯃꯐꯝꯗꯨꯁꯨ ꯐꯔꯦ ꯅꯪꯅꯁꯨ ꯍꯧ ꯍꯧꯗꯣꯔꯛꯄ ꯑꯩꯁꯨ ꯅꯣꯏꯒꯤ ꯃꯐꯝꯗꯨꯗ ꯑꯣꯏꯅ ꯑꯗꯨꯃꯥꯏꯅ ꯄꯨꯟꯁꯦꯅ ꯑꯗꯨꯃꯥꯏꯅ ꯍꯥꯏꯒꯦꯅ ꯇꯧꯔꯝꯃꯤꯅꯤ ꯅꯣꯏꯒꯤ ꯃꯐꯝꯗꯨꯅ ꯌꯥꯝꯅ ꯅꯨꯡꯉꯥꯏꯌꯦꯕ ꯍꯥꯏꯗꯤ ꯅꯥꯀꯟꯗꯁꯨ ꯇꯨꯔꯦꯟꯗꯨ ꯂꯩꯔꯦ ꯅꯣꯏꯒꯤ ꯅꯣꯏꯒꯤ ꯍꯤꯡꯒꯣꯜꯗꯨꯒꯤ ꯅꯥꯀꯟꯗꯁꯨ ꯇꯨꯔꯦꯟꯗꯨ ꯂꯩꯔꯦ ꯑꯗꯨꯒ ꯄꯨ ꯏꯁꯤꯡ ꯃꯥꯏꯁꯤꯡꯁꯨ ꯅꯨꯡꯉꯥꯏꯔꯅꯤ ꯇꯨꯔꯦꯟꯗꯨ ꯂꯩꯔꯕꯅꯤꯅ ꯑꯗꯒꯤ ꯅꯣꯏꯒꯤ ꯆꯣꯔꯣꯐꯣꯟ ꯄꯥꯝꯕꯤ ꯑꯃ ꯍꯧꯕꯗꯨꯁꯨ ꯆꯣꯔꯣꯛꯐꯣꯟ ꯄꯥꯝꯕꯤꯗꯨꯒꯤ ꯃꯈꯣꯡꯗ ꯑꯩꯈꯣꯏ ꯃꯈꯩ ꯑꯗꯨꯝ ꯐꯛ ꯊꯥꯔꯒ ꯑꯗꯨꯝ ꯆꯥꯕ ꯆꯥꯛ ꯆꯥꯕ ꯀꯩꯗꯧꯕ ꯌꯥꯅꯦꯕ ꯑꯗꯒꯤ ꯅꯥꯀꯟꯗꯨꯗ ꯈꯔ ꯀꯩꯅꯣ ꯇꯧꯔꯒ ꯁꯦꯡꯗꯣꯛꯑꯒ ꯑꯗꯨꯝ ꯆꯥꯛ ꯊꯣꯡꯉꯁꯨ ꯑꯗꯨꯃꯥꯏꯅ ꯌꯥꯔꯅꯦꯅ ꯈꯜꯂꯦ ꯑꯗꯨꯅ ꯅꯣꯏꯒꯤ ꯃꯐꯝꯗꯨꯅ ꯆꯞ ꯆꯥꯔꯦ ꯑꯩꯗꯨ ꯅꯣꯏꯒꯤ ꯀꯩꯅꯣꯗꯣ ꯍꯤꯡꯒꯣꯜꯗꯨ ꯆꯠꯅꯤꯡꯉꯒ ꯂꯩꯔꯝꯃꯤꯕꯅꯦ ꯍꯥꯏꯗꯤ ꯍꯧꯖꯤꯛꯇꯤ ꯍꯩꯈꯥ ꯑꯗꯒꯤ ꯍꯩꯈꯥ ꯍꯩ ꯔꯥ ꯄꯥꯟꯕ ꯃꯇꯝ ꯃꯇꯝ ꯃꯇꯝꯁꯨ ꯑꯣꯏꯕꯅꯤꯅ ꯍꯩꯈꯥꯒꯥꯗꯨ ꯆꯥꯅꯤꯡꯉꯦꯅ ꯈꯜꯂꯝꯃꯤꯅꯤ ꯑꯗꯨꯃꯥꯏꯅ ꯑꯗꯨ ꯅꯣꯏꯒꯤ ꯇꯧ ꯅꯣꯏꯒꯤ ꯍꯪꯒꯣꯜꯗ ꯇꯧꯁꯦꯅ ꯍꯥꯏꯔꯛꯄꯗꯨ ꯐꯔꯦ ꯌꯥꯝꯅ ꯑꯗꯨ ꯀꯩꯅꯣ ꯇꯧꯁꯤ ꯆꯥꯛꯁꯤꯗꯤ ꯊꯣꯡꯉꯒ ꯄꯨꯕꯅ ꯐꯔꯣꯏꯗ꯭ꯔꯥ ꯀꯃꯥꯏ ꯇꯧꯁꯤꯒꯦ ꯆꯥꯛꯁꯤꯗꯤ
ꯆꯥꯛꯇꯨꯗꯤ ꯊꯣꯡꯉ ꯄꯨꯒ꯭ꯔꯥꯁꯦ ꯑꯗꯨꯒ ꯏꯟꯖꯥꯡ ꯅꯥꯄꯤ ꯀꯩꯀꯩꯗꯨꯅ ꯑꯥꯗ ꯁꯦꯝꯃꯨꯅꯕ ꯍꯥꯏꯗꯤ ꯑꯩꯈꯣꯏ ꯃꯌꯥꯝ ꯌꯥꯝꯃꯒ ꯌꯧ ꯌꯧ ꯇꯧꯔꯛ ꯄ꯭ꯂꯁ ꯆꯃꯤꯟꯅꯕꯗ ꯅꯨꯡꯉꯥꯏꯗꯅ ꯑꯗꯨꯒ ꯍꯥꯏꯗꯤ ꯍꯩꯅꯧꯖꯨ ꯄꯥꯜꯂꯦꯅ ꯍꯥꯏꯈꯤ ꯆꯥ ꯆꯥ ꯇꯣꯛꯑꯒ ꯍꯩꯅꯧ ꯍꯣꯈꯩ ꯆꯥꯔꯁꯨ ꯌꯥꯏꯗꯅ ꯍꯥꯏꯗꯤ ꯂꯥ ꯅꯣꯡ ꯄꯨꯈꯝ ꯀꯩꯀꯥꯗꯨꯗꯤ ꯄꯨꯗ꯭ꯔꯥꯁꯨ ꯌꯥꯅꯤꯗ ꯂꯥ ꯀꯩꯀꯩ ꯃꯌꯥꯝ ꯍꯧꯕꯅꯤꯅ ꯑꯗꯨꯝ ꯑꯗꯨ ꯍꯦꯛ ꯍꯥꯏꯔꯒ ꯁꯦꯝꯃ ꯈꯣꯠꯂ ꯆꯥꯔ ꯂꯣꯏꯔꯦ ꯏꯁꯤꯡ ꯃꯥꯏꯁꯤꯡꯁꯨ ꯇꯨꯔꯦꯟꯗ ꯇꯨꯔꯦꯟ ꯂꯩꯕꯅꯤꯅ ꯊꯛꯅꯉꯥꯏꯒꯤꯗꯨꯗꯪ ꯄꯨꯔꯒ ꯑꯇꯩꯗꯨꯅ ꯑꯥꯗ ꯁꯨꯝ ꯀꯣ ꯂꯤꯛ ꯆꯥꯝꯕ ꯈꯣꯠꯄ ꯑꯗꯨꯃꯥꯏꯅ ꯇꯧꯔꯁꯦ
ꯑꯍꯣꯏ ꯑꯗꯨꯅꯤ ꯐꯔꯦ ꯑꯗꯨꯃꯥꯏꯅ ꯂꯥꯗꯒ ꯇꯧꯔꯒ ꯆꯥꯕꯗꯣ ꯑꯩꯁꯨ ꯌꯥꯝ ꯆꯥꯅꯤꯡꯉꯦ ꯂꯥꯗ ꯇꯧꯔꯒ ꯃꯌꯥꯝ ꯑꯩꯈꯣꯏꯒꯤ ꯃꯊꯦꯜ ꯃꯊꯦꯜꯒ ꯁꯦꯝꯃꯒ ꯑꯗꯨꯃꯥꯏꯅ ꯇꯧꯕꯗꯣ ꯑꯩꯁꯨ ꯌꯥꯝ ꯇꯧ ꯇꯧꯅꯤꯡꯉꯦ ꯑꯗꯒꯤ ꯍꯩꯅꯧꯁꯨ ꯑꯁ ꯐꯔꯦꯗ ꯍꯩꯅꯧ ꯑꯁꯪꯕ ꯍꯟꯗꯛ ꯑꯃꯨꯛꯇ ꯆꯥꯗ꯭ꯔꯤꯕꯅꯤ ꯑꯩ ꯍꯟꯗꯛ ꯍꯌꯦꯡ ꯅꯣꯏꯗ ꯆꯥꯛ ꯆꯥꯅꯕ ꯆꯠꯄꯗ ꯑꯗꯨꯃꯥꯏꯅ ꯆꯥꯔꯁꯤ ꯅꯣꯏꯒꯤ ꯍꯩꯅꯧꯗꯤ ꯊꯥꯏꯅꯗꯒꯤꯁꯨ ꯌꯥꯝ ꯍꯥꯎꯕꯅꯤ ꯑꯗꯨꯅ ꯑꯍꯥꯎꯕ ꯉꯥꯛꯇ ꯑꯣꯏꯔꯝꯒꯅꯤ ꯐꯔꯦ ꯍꯟꯗꯛꯀꯤ ꯍꯩꯅꯧ ꯆꯥꯕ ꯐꯪꯗꯕꯒꯤ ꯑꯩꯗꯣ ꯊꯋꯥꯏ ꯅꯨꯡꯉꯥꯏꯇ꯭ꯔꯤꯕꯅꯤ ꯃꯤꯅ ꯐ‌ꯣꯠꯇꯣꯒ ꯊꯥꯒꯠꯂꯛꯄꯗ ꯍꯩꯅꯧꯒ ꯃꯣꯔꯣꯛ ꯑꯇꯦꯛꯄꯒ ꯇꯧꯔꯒ ꯆꯥꯕꯗꯣ ꯑꯩꯁꯤ ꯆꯥꯅꯤꯡꯕꯒꯤ ꯇꯤꯟꯁꯤ ꯇꯥꯔꯒ ꯂꯩꯔꯝꯃꯤꯅꯤ ꯑꯗꯨ ꯆꯞ ꯆꯥꯔꯦ ꯐꯖꯅ ꯆꯥꯔꯁꯤ ꯍꯩꯅꯧꯗꯨꯁꯨ ꯑꯗꯒꯤ ꯅꯣꯏꯒꯤ ꯀꯩꯅꯣꯗꯒꯤ ꯅꯣꯏꯒꯤ ꯇꯨꯔꯦꯟ ꯋꯥꯡꯃꯗ ꯑꯩꯈꯣꯏꯒꯤ ꯀꯩꯅꯣꯁꯨ ꯃꯣꯏꯒꯤ ꯐꯥꯝ ꯑꯃꯁꯨ ꯁꯨ ꯂꯩꯗꯅ ꯃꯣꯏ ꯗ꯭ꯔꯥꯒꯟ ꯐ꯭ꯔꯨꯨꯠꯀ ꯊꯥꯕ ꯑꯗꯒꯤ ꯏꯁꯇ꯭ꯔꯣꯕꯦꯔꯤꯒ ꯊꯥꯕꯁꯨ ꯑꯗꯨꯁꯨ ꯅꯣꯏꯒꯤ ꯅꯣꯏꯒꯤ ꯍꯤꯡꯒꯣꯜꯒ ꯅꯛꯅꯔꯕꯅꯤꯅ ꯑꯗꯨꯝ ꯑꯗꯨꯒꯤ ꯐ꯭ꯥꯔꯝꯗ ꯆꯠꯂꯒ ꯑꯩꯈꯣꯏ ꯉꯥꯏꯍꯥꯛ ꯀꯣꯏꯔꯨꯕꯁꯨ ꯌꯥꯔꯅꯤ ꯆꯞ ꯆꯥꯔꯦ ꯅꯣꯏꯒꯤ ꯃꯐꯝꯗꯣ ꯍꯥꯏꯗꯤ ꯊꯑꯣꯏꯅ ꯑꯩꯈꯣꯏꯗ ꯆꯠꯄꯗꯨꯁꯨ ꯈꯤꯇꯪ ꯂꯥꯞ ꯄꯁꯨ ꯑꯣꯏꯕꯅꯤꯅ ꯑꯗꯒꯤ ꯏꯊꯟ ꯈꯛꯇ ꯆꯠꯄꯗꯨꯁꯨ ꯌꯥꯗꯕ ꯍꯥꯏ ꯌꯥꯗꯕ ꯍꯥꯏꯗꯤ ꯅꯨꯡꯉꯥꯏꯇꯕ ꯑꯣꯏꯕꯅꯤꯅ ꯑꯗꯨꯃꯥꯏꯅ ꯑꯩꯈꯣꯏ ꯃꯈꯩ ꯁꯨꯔꯤ ꯁꯨꯔꯤꯉꯩꯗ ꯑꯗꯨꯃꯥꯏꯅ ꯗ꯭ꯔꯥꯒꯟ ꯐ꯭ꯔꯨꯏꯠꯀꯤ ꯐ꯭ꯥꯔꯝꯗꯨꯁꯨ ꯑꯗꯒꯤ ꯏꯁꯇ꯭ꯔꯣꯕꯦꯔꯤꯒꯤ ꯐꯥ꯭ꯔꯝꯗꯨꯁꯨ ꯑꯗꯨꯃꯥꯏꯅ ꯆꯠꯂꯁꯦ ꯃꯤ ꯃꯛ ꯀꯌꯥꯝꯅ ꯍꯧꯖꯤꯛꯀꯥꯟ ꯑꯗꯨꯒꯤ ꯃꯐꯝ ꯑꯗꯨꯒꯤ ꯃꯐꯝꯗꯨꯁꯨ ꯆꯠꯅꯕ ꯃꯥꯜꯂꯦ ꯅꯣꯏꯒꯤ ꯍꯤꯡꯒꯣꯜꯗꯩꯗꯤ ꯅꯛꯑꯦ ꯗꯅ ꯑꯗꯨꯒ ꯀꯩꯅꯣꯁꯨ ꯇꯧꯋꯦ ꯍꯥꯏꯌꯦ ꯅꯣꯏꯒꯤ ꯍꯤꯡ ꯅꯍꯥꯟ ꯑꯩꯈꯣꯏ ꯑꯈꯣꯏ ꯃꯥꯒ ꯑꯈꯣꯏ ꯕꯥꯒꯗꯨ ꯅꯣꯏꯒꯤ ꯀꯩꯅꯣꯗ ꯍꯤꯡꯒꯣꯜꯗ ꯆꯪꯉꯨꯏ ꯍꯥꯏꯌꯦ ꯑꯗꯨꯒꯥꯟꯗ ꯅꯣꯏ ꯀꯛ ꯀꯥ ꯍꯣꯏꯁꯨ ꯂꯩꯔꯝꯃꯦꯅ ꯍꯥ ꯂꯩꯔꯝꯃꯦꯅ ꯍꯥꯏꯌꯦ ꯑꯗꯨ ꯅꯣꯏ ꯀꯀꯥ ꯍꯣꯏ ꯒꯤꯁꯨ ꯃꯣꯏꯒꯤꯁꯨ ꯑꯣꯛ ꯂꯣꯏꯔꯒ ꯑꯗꯒꯤ ꯎꯆꯦꯛ ꯎꯆꯦꯛ ꯀꯨꯝꯕ ꯑꯗꯒꯤ ꯉꯥꯅꯨꯒꯨꯝꯕ ꯃꯈꯜ ꯃꯈꯜ ꯂꯣꯏꯔ ꯒ ꯃꯣꯏꯒꯤꯁꯤ ꯌꯥꯝ ꯆꯥꯎꯅ ꯀꯩꯅꯣ ꯇꯧꯍꯧꯋꯦꯅ ꯍꯥꯏꯔꯦ ꯊꯦꯕꯒꯥꯁꯨ ꯑꯗꯨꯃꯥꯏꯅ ꯂꯩꯌꯦꯅ ꯍꯥꯏꯌꯦ ꯅꯪꯗꯤ ꯆꯠ ꯆꯠꯇꯕ ꯀꯌꯥꯝ ꯀꯨꯏꯔꯦ ꯅꯪꯗꯤ ꯈꯪꯕ꯭ꯔꯥ ꯀꯃꯥꯏ ꯇꯧꯋꯤ ꯑꯗꯒꯤ ꯍꯧꯖꯤꯛ ꯑꯩꯅ ꯍꯥꯏꯔꯤꯁꯤꯡꯁꯦ
ꯀꯨꯏꯔꯦ ꯑꯩꯁꯨ ꯆꯠꯇꯕ ꯑꯈꯣꯏꯒꯤ ꯑꯁꯣꯝ ꯅꯥꯀꯜ ꯃꯃꯥꯡ ꯊꯪꯕꯒꯤ ꯁꯥꯏꯠꯇꯣ ꯂꯣꯏꯅ ꯁꯦꯡꯗꯣꯛꯈ꯭ꯔꯦ ꯍꯥꯟꯅ ꯁꯣꯡꯉꯝꯕ ꯈꯣꯠꯂꯝꯕ ꯃꯩꯗꯣ ꯑꯗꯨꯝ ꯁꯣꯡꯖꯤꯜꯂ ꯂꯩꯔꯗꯤ ꯀꯩꯗꯧꯗꯣꯅꯣꯅ ꯃꯣꯏꯅ ꯁꯦꯡꯗꯣꯛꯑꯒ ꯈꯣꯠꯂꯒ ꯃꯣꯏ ꯉꯥꯅꯨ ꯌꯦꯟ ꯂꯣꯏꯔꯒꯦꯅ ꯃꯣꯏꯅ ꯁꯦꯡꯗꯣꯛꯆꯔꯦ ꯑꯗꯨꯒ ꯃꯣꯏꯗꯨ ꯃꯌꯥꯝ ꯊꯥꯗꯔꯒ ꯂꯩ ꯃꯣꯏ ꯑꯌꯥꯝ ꯃꯣꯏꯁꯨ ꯗꯨꯝ ꯑꯥꯗ ꯂꯩꯕꯅꯤꯗ ꯍꯧꯖꯤꯛꯀꯥꯟ ꯍꯥꯏꯗꯤ ꯁꯥ ꯉꯥꯁꯤꯡꯗꯣ ꯑꯗꯨ ꯊꯥꯗꯣꯛ ꯅꯍꯥꯃꯨꯛ ꯆꯠꯀꯦꯅ ꯇꯧꯕꯅꯦ ꯑꯗꯨꯒꯅꯦ ꯑꯗꯨꯝ ꯅꯛꯅꯩ ꯍꯥꯏꯕꯗꯅꯦ ꯆꯪꯕꯁꯨꯡꯐꯪ ꯐꯪꯗꯦ ꯆꯥꯛꯆꯥꯥ ꯇꯣꯛꯑꯒꯗꯨꯝ ꯑꯈꯣꯏꯃꯩ ꯋꯥꯛꯀꯤꯡ ꯑꯣꯏꯅ ꯆꯠꯂꯨꯕ ꯌꯥꯔꯦ ꯑꯗꯨꯏꯗꯣ ꯃꯣꯏ ꯗ꯭ꯔꯥꯒꯟ ꯐ꯭ꯔꯨꯠ ꯀꯩꯀꯩ ꯊꯥꯕ ꯈꯣꯠꯄ ꯑꯗꯨꯝꯕꯗꯨꯁꯨ ꯂꯩꯔꯒ ꯑꯗꯨꯝ ꯆꯥ ꯌꯥꯏꯗ ꯆꯥꯛꯆꯥꯔꯝꯗꯥꯏꯗ ꯀꯩꯔꯝꯗꯥꯏꯗ ꯈꯔ ꯍꯩ ꯔꯥꯗꯣ
ꯃꯥꯅꯤ ꯃꯥꯅꯤ ꯑꯗꯨꯁꯨ ꯃꯊꯦꯜ ꯑꯃ ꯑꯣꯏꯅ ꯑꯗꯨꯝ ꯑꯩꯈꯣꯏꯅ ꯑꯩꯈꯣꯏꯅ ꯇꯧ ꯇꯧꯕ ꯌꯥꯔꯦ ꯃꯈꯟ ꯃꯈꯟ ꯁꯦꯝꯃꯒ ꯑꯗꯒꯤ ꯀꯩꯅꯣꯁꯨ ꯇꯧꯕ ꯌꯥꯔꯦ ꯍꯥꯏꯗꯤ ꯗ꯭ꯔꯥꯒꯟ ꯐ꯭ꯔꯨꯠꯇꯨꯁꯨ ꯑꯩꯁꯨ ꯑꯩꯁꯨ ꯀꯩꯅꯣ ꯇꯧꯗ꯭ꯔꯤꯕ ꯐꯖꯅ ꯆꯥꯗꯔꯤꯕ ꯑꯗꯨ ꯐꯥꯝꯗ ꯆꯠꯂꯒ ꯑꯗꯨꯃꯥꯏꯅ ꯇꯧꯕ ꯑꯣꯏꯇꯥꯒꯗꯤ ꯄꯥꯟꯕꯗꯨꯁꯨ ꯑꯩꯗꯤ ꯌꯥꯝ ꯌꯦꯡꯅꯤꯡꯉꯦꯕ ꯑꯝꯐꯥꯎ ꯎꯖꯗ꯭ꯔꯤꯑꯕ ꯑꯁꯦꯡꯕꯗ ꯄꯥꯟꯕꯗꯣ ꯗ꯭ꯔꯥꯒꯟ ꯐ꯭ꯔꯨꯠꯇꯣ ꯑꯗꯨꯅ ꯄꯥꯟ ꯑꯗꯨ ꯐꯥꯔꯝꯗ ꯆꯠꯂꯒ ꯃꯣꯏ ꯀꯃꯥꯏꯅ ꯍꯧꯕꯅꯣ ꯈꯣꯠꯄꯅꯣ ꯍꯥꯏꯕꯗꯨꯖꯨ ꯀꯃꯥꯏꯅ ꯊꯥꯕꯅꯣ ꯈꯣꯠꯄꯅꯣ ꯍꯥꯏꯗꯨꯁꯨ ꯌꯥꯝ ꯅꯨꯡꯉꯥꯏꯔꯅꯤ ꯑꯗꯨꯃꯥꯏꯅ ꯇꯧꯔꯁꯦ ꯑꯗꯨꯒ ꯀꯩꯅꯣ ꯇꯧꯋꯦ ꯅꯣꯏ ꯀꯀꯥ ꯍꯣꯏꯁꯨ ꯑꯗꯨꯝ ꯂꯩꯔꯕꯅꯤꯅ ꯑꯗꯨꯝ ꯏꯔꯨ ꯂꯨꯔꯝꯃꯅꯤꯗ ꯀꯩꯁꯨ ꯌꯥꯝꯅ ꯃꯣꯠꯂꯝꯃꯔꯣꯏ ꯍꯥꯟꯅꯗꯒꯤꯁꯨ ꯀꯩꯁꯨ ꯃꯣꯠꯄ ꯅꯠꯇꯕꯅꯤꯅ ꯍꯥꯏꯗꯤ ꯆꯥꯎꯃꯟꯕꯒꯤ ꯅꯣꯏꯗꯨ ꯁꯦꯟꯅꯕ ꯉꯝꯗ ꯕꯒꯤ ꯀꯩꯅꯣ ꯇꯧꯕꯒꯤ ꯁꯨꯝ ꯅꯥꯄꯤ ꯀꯔꯤ ꯀꯔꯤ ꯍꯧꯖꯤꯟꯕꯒꯤ ꯈꯛꯇꯅꯦꯕ ꯑꯗꯨ ꯅꯣꯏ ꯀꯀꯥ ꯍꯣꯏꯁꯨ ꯂꯩꯔꯒ ꯁꯦꯡꯗꯣꯛꯑꯒ ꯇꯧ ꯀꯩꯅꯣ ꯁꯦꯡꯗꯣꯛꯑꯝꯃꯅꯦꯕ ꯃꯣꯏꯁꯨ ꯑꯗꯨꯝ ꯂꯩꯔꯦ ꯍꯥꯏꯕꯅꯤꯅ ꯍꯣꯏꯅꯦ ꯀꯩꯅꯣ ꯇꯧꯔꯝꯅꯤꯅ ꯌꯦꯟ ꯉꯥꯅꯨ ꯑꯗꯨꯃꯥꯏꯅꯖꯤ ꯂꯨꯄꯥꯝ ꯕꯂꯩꯔꯝꯅꯤꯅ ꯃꯆꯤꯟꯖꯥꯛ ꯊꯥꯕ ꯃꯆꯤꯟꯖꯥꯛ ꯄꯤꯖꯕ ꯇꯧꯕꯒꯤ ꯑꯗꯨꯃꯥꯏꯅ ꯃꯤ ꯗꯨꯝ ꯋꯥꯠꯄꯗꯨ ꯌꯥꯔꯝꯃꯔꯣꯏꯅꯦ ꯑꯗꯨꯗꯤ ꯑꯗꯨ ꯀꯩꯅꯣ ꯃꯣꯏꯗꯤ ꯊꯕꯛꯇꯤ ꯑꯇꯣꯞꯄ ꯇꯧꯗ꯭ꯔꯕ ꯅꯣꯏ ꯀꯀꯥ ꯍꯣꯏꯗꯨꯗꯤ ꯃꯣꯏ ꯑꯗꯨꯝ ꯑꯗꯨ ꯑꯣꯏꯅ ꯁꯦꯟꯅꯔꯒ ꯂꯩꯔꯕ ꯀꯃꯥꯏ ꯇꯧꯒꯦ
ꯃꯣꯏꯁꯦ ꯃꯣꯏ ꯍꯥꯟꯅ ꯕꯖꯥꯔꯒ ꯗꯨꯀꯥꯟ ꯑꯃ ꯐꯝꯃꯝꯃꯤꯗꯅ ꯑꯗꯨ ꯇꯧꯗ꯭ꯔꯦ ꯗꯨꯀꯥꯟꯗꯨ ꯁꯤꯠꯇ꯭ꯔꯦ ꯈꯣꯠꯇ꯭ꯔꯦ ꯍꯥꯏꯗꯤ ꯍꯧꯖꯤꯛꯀꯥꯟꯗꯤ ꯗꯨꯀꯥꯟ ꯃꯌꯥꯝ ꯊꯣꯛꯂꯛꯑꯦꯗꯅ ꯕꯤꯖꯤꯅꯦꯁ ꯇꯧꯕ ꯃꯌꯥꯝ ꯊꯣꯛꯂꯑꯕꯅꯤꯅ ꯃꯣꯏ ꯇꯣꯛꯊꯣꯛꯑꯦ ꯑꯗꯨꯒ ꯍꯧꯖꯤꯛꯀꯤꯗꯨꯗ ꯑꯣꯏ ꯌꯦꯟ ꯉꯥꯅꯨ ꯂꯣꯏꯕꯅ ꯐꯔꯅꯦꯅ ꯑꯗꯨꯒꯤ ꯃꯐꯝꯗꯣ ꯀꯣꯛꯊꯣꯛꯑꯦ ꯃꯣꯏꯒꯤꯗꯨ ꯐꯅꯌꯥꯝ ꯇꯣꯡꯕ ꯃꯥꯜꯂꯤꯅꯦ ꯍꯥꯏꯗꯤ ꯑꯗꯨꯝ ꯍꯥꯏꯗꯤ ꯑꯣꯛ ꯀꯔꯤ ꯀꯔꯤꯗꯣ ꯐꯅꯌꯥꯝ ꯍꯥꯏꯗꯤ ꯃꯇꯝ ꯌꯧꯔꯀꯥꯟꯗ ꯑꯣꯛ ꯀꯥꯗꯤ ꯄꯩꯁꯥ ꯃꯌꯥꯝ ꯇꯥꯡꯉꯤꯗꯅ ꯑꯗꯨꯅ ꯑꯃꯨꯃꯨꯛ ꯁꯤꯠꯄ ꯀꯥꯟꯗ ꯃꯌꯥꯝ ꯃꯌꯥꯝ ꯆꯥꯎꯅꯗꯤ ꯐꯪꯕ ꯃꯥꯜꯂꯦ ꯃꯐꯝ ꯀꯩꯗꯨꯁꯨ ꯍꯥꯏꯗꯤ ꯆꯥꯛ ꯆꯥꯕꯝꯗꯨ ꯈꯛꯇꯅꯤ ꯑꯩꯈꯣꯏꯅ ꯁꯦꯡꯗꯣꯛꯎꯗꯧꯕ ꯍꯥꯏꯕꯨ ꯑꯇꯣꯞꯄ ꯂꯩꯕꯝ ꯆꯥꯕꯝ ꯆꯠꯄꯝ ꯈꯣꯐꯝ ꯑꯀꯣꯏꯕꯗꯨꯗꯤ ꯃꯣꯏ ꯂꯩꯕꯅꯤꯅ ꯂꯣꯏꯅ ꯁꯤꯠ ꯅꯥꯟꯅ ꯂꯩꯌꯦ ꯑꯗꯨꯅ ꯑꯩꯖꯨ ꯍꯥꯏꯈ꯭ꯔꯒꯦ ꯄꯥꯎꯗꯣ ꯑꯗꯨꯒ ꯑꯩꯈꯣꯏ ꯃꯤꯁꯤꯃꯩ ꯂꯥꯛꯀꯅꯤ ꯈꯣꯠꯀꯅꯤ ꯍꯥꯏꯔꯗꯤ ꯑꯩꯈꯣꯏ ꯀꯀꯥꯅꯁꯨ ꯈꯔ ꯑꯥꯗ ꯂꯣꯏꯖꯤꯜꯂꯒ ꯂꯩꯖꯔꯝꯅꯕ ꯑꯗꯨꯃꯥꯏꯅ ꯇꯧꯔꯖꯦ ꯑꯗꯨꯒ ꯅꯪꯁꯨ ꯅꯪ ꯍꯥꯏꯕ ꯌꯥꯕ ꯈꯣꯠꯄꯗꯣ ꯍꯥꯏꯔꯣ ꯑꯗꯨꯒ ꯍꯣꯔꯦꯟ ꯑꯃꯨꯛ ꯏꯕꯥꯅꯤ ꯄꯥꯎ ꯐꯥꯎꯅꯔꯁꯦ
ꯍꯣꯏ ꯍꯣꯏ ꯑꯗꯨꯃꯥꯏꯅ ꯇꯧꯔꯦ ꯅꯪꯅꯁꯨ ꯀꯀꯥꯗꯨꯗ ꯍꯥꯏꯒꯔꯣ ꯍꯥꯏꯗꯤ ꯑꯩꯈꯣꯏ ꯆꯛꯆꯥꯅꯕ ꯂꯥꯛꯀꯅꯤ ꯈꯣꯠꯀꯅꯤ ꯏꯃꯥꯟꯅꯕꯤꯁꯤꯡꯒ ꯍꯥꯏꯕꯗꯣ ꯃꯣꯏꯗꯣ ꯑꯇꯣꯞꯄ ꯊꯕꯛ ꯏꯪꯈꯥꯡ ꯂꯩꯔꯝꯃꯁꯨ ꯍꯥꯏꯗꯤ ꯑꯥ ꯍꯥꯏꯗꯤ ꯇꯤ ꯑꯣꯏꯕꯅꯤꯅ ꯃꯤ ꯑꯇꯣꯞꯄ ꯃꯤꯁꯨ ꯑꯗꯨꯝ ꯂꯥꯛꯑꯒ ꯆꯥꯕ ꯈꯣꯠꯄꯁꯨ ꯌꯥꯎꯋꯤꯗꯅ ꯑꯗꯨꯒꯤꯗꯣ ꯑꯇꯣꯞꯄ ꯃꯤꯗꯨ ꯂꯥꯛꯁꯤꯜꯂꯒ ꯇꯧꯗꯅꯕ ꯑꯈꯣꯏ ꯍꯥꯟꯅ ꯑꯗꯨꯃꯥꯏꯅ ꯆꯥꯕ ꯂꯥꯛꯀꯅꯤ ꯍꯥꯏꯕꯗꯣ ꯅꯪꯅ ꯄꯥꯎ ꯄꯤꯒꯔꯣ ꯑꯗꯒꯤ ꯃꯣꯏꯅꯁꯨ ꯑꯗꯨꯝ ꯍꯥꯏꯗꯤ ꯈꯔ ꯌꯦꯡꯁꯤꯟꯕꯤꯔꯒ ꯑꯗꯨꯃꯥꯏꯅ ꯑꯩꯈꯣꯏꯒꯤ ꯃꯐꯝꯗꯣ ꯇꯧꯔꯅꯕ ꯐ ꯀꯩꯅꯣ ꯐꯔꯦꯅꯦ ꯑꯗꯨꯅꯤ ꯃꯊꯪ ꯃꯊꯪ ꯄꯥꯎ ꯐꯥꯎꯅꯔꯒ ꯍꯣꯔꯦꯟ ꯏꯕꯥꯅꯤꯗꯣ ꯑꯗꯨꯃꯥꯏꯅ ꯇꯧꯔꯁꯤ ꯏꯕꯥꯅꯤꯅ ꯈꯔ ꯗꯥꯏꯇ ꯂꯧꯔꯒ ꯑꯗꯨꯃꯥꯏꯅ ꯄꯥꯎ ꯐꯥꯎꯅꯔꯒ ꯇꯧꯔꯁꯦ ꯅꯠꯇ꯭ꯔꯒꯗꯤ ꯃꯣꯏ ꯑꯇꯩꯈꯩꯗꯨꯗꯤ ꯑꯩꯈꯣꯏꯅ ꯍꯪꯉꯨꯗ꯭ꯔꯒꯗꯤ ꯍꯧꯗꯣꯂꯛꯇꯕꯒꯤ ꯐꯤꯕꯝꯗ ꯑꯗꯨꯃꯥꯏꯅ ꯂꯩꯔꯦ ꯍꯧꯗꯣꯛꯑꯕꯨꯗꯤ ꯑꯗꯨꯝ ꯍꯣꯏ ꯍꯣꯏꯕꯨꯗꯤ ꯍꯥꯏꯔꯛꯀꯗꯕ ꯑꯗꯣꯏꯁꯨ ꯍꯧꯗꯣꯛꯄꯤꯅꯕ ꯑꯃ ꯌꯥꯎꯗ꯭ꯔꯗꯤ ꯌꯥꯗꯕꯅꯤꯅ ꯏꯕꯥꯅꯤꯅ ꯍꯧꯗꯣꯛꯑꯒ ꯄꯥꯎ ꯐꯥꯎꯅꯔꯒ ꯑꯗꯨꯃꯥꯏꯅ ꯈꯣꯝꯖꯤꯜꯂꯒ ꯇꯧꯔꯁꯤ ꯍꯣꯔꯦꯟ ꯅꯨꯃꯤꯗꯥꯡ ꯋꯥꯏꯔꯝ ꯐꯥꯎꯕꯗ ꯀꯩꯅꯣ ꯇꯧꯔꯁꯤ ꯄꯨꯜꯂꯞ ꯁꯤꯟꯕ ꯈꯣꯠꯄ ꯀꯩꯗꯧꯕ ꯄꯩꯁꯥ ꯅꯨꯡꯁꯥ ꯈꯥꯏꯕꯗꯨꯁꯨ ꯄꯨꯂꯞ ꯄꯥꯊꯣꯛꯅꯔꯒ ꯇꯧꯔꯁꯤ ꯐꯔꯦ ꯑꯗꯨꯗꯤ ꯍꯨꯔꯦꯟ ꯑꯃꯨꯛ ꯐꯥꯎꯅꯔꯁꯤꯀꯣ ꯑꯩ ꯊꯝꯃꯒꯦꯀꯣ
ꯍꯣꯏ ꯍꯣꯏ